ꯇꯕꯔ‌ꯣ
ꯇꯌꯦ
ꯑꯩꯅ ꯇꯧꯕꯗꯤ ꯌꯥꯏꯁꯤꯗꯤ ꯅꯪ ꯇꯧꯕ ꯀꯃꯥꯏ ꯌꯥꯗ꯭ꯔꯤꯅꯣ
ꯀꯩꯅꯣ ꯇꯧꯋ ꯃꯥꯜꯂꯦ ꯅꯪ ꯅ ꯅꯦꯠꯇꯨ ꯃꯦꯁꯦꯖ ꯆꯠꯇꯦ ꯑꯝꯇ
ꯑꯗꯣ ꯉꯥꯏꯍꯥꯛ ꯑꯩꯅ ꯉꯥꯏꯍꯅ ꯇꯥꯕ꯭ꯔꯣ ꯑꯩꯅ ꯑꯉꯥꯡꯁꯦ ꯇꯥꯕ꯭ꯔꯣ
ꯎ ꯉꯔꯥꯡꯗꯒꯤ ꯈꯔ ꯐꯖꯅ ꯑꯃꯨꯛ ꯇꯥꯔꯦ ꯉꯁꯤꯅ ꯑꯃꯨꯛ
ꯈꯔ ꯇꯞ
ꯑ ꯉꯔꯥꯡꯗꯤ ꯌꯥꯝ ꯐꯖꯅ ꯇꯥꯗꯦꯗꯅ ꯉꯁꯤꯅ ꯑꯃꯨꯛ ꯈꯔ ꯈꯔꯗꯤꯝ ꯇꯥꯔꯦ
ꯀꯩꯗꯧꯔꯝꯃꯤꯅꯣ
ꯏꯁ ꯊꯥꯔꯣ ꯑꯣꯏꯕꯦꯝꯃ ꯊꯥꯔꯣ ꯑꯃꯗꯣ ꯃꯊꯧ ꯇꯧꯔꯛꯎ
ꯀꯩꯅꯣ ꯇꯥꯗ꯭ꯔꯣ ꯇꯥꯗ꯭ꯔꯣ ꯆꯞꯄꯦ ꯌꯥꯝꯅ ꯇꯔꯌꯦ
ꯃꯇꯦꯛ ꯃꯇꯦꯛ ꯇꯥꯏꯌꯦꯕꯀꯣ
ꯎꯝ ꯆꯞꯄ꯭ꯔꯥ
ꯑꯩꯒꯤꯁꯦ ꯅꯦꯛꯀꯣ ꯑꯣꯏꯗꯣꯏꯔꯣ ꯈꯪꯗꯦ
ꯎꯝ ꯅꯪ
ꯉꯔꯥꯡꯒꯤ ꯇꯥꯏꯞꯇ ꯇꯧꯔꯁꯦ ꯑꯃꯗꯨꯗꯩ ꯃꯊꯧ ꯇꯧꯔꯣ
ꯅꯪ ꯌꯥꯗꯌꯦꯦ ꯎ